ꯑꯣ ꯃꯔꯔꯤꯕꯣ
ꯑꯥ ꯅꯨꯡꯉꯥꯏꯔꯤꯌꯦ
ꯍꯧꯒꯇꯔꯤꯒꯅ
ꯍꯧꯒꯠꯈ꯭ꯔꯤ ꯍꯧꯒꯠꯄꯗꯤ ꯀꯨꯏꯗꯤ ꯀꯨꯏꯗ꯭ꯔꯤ ꯃꯥꯏ ꯃꯤꯠ ꯇꯥꯕ ꯂꯣꯏꯔꯒ ꯐꯃꯒ ꯂꯩꯅꯤ
ꯅꯪꯒꯤ ꯈꯣꯟꯖꯦꯜꯗꯣ ꯍꯧꯒꯠꯇꯕ ꯈꯣꯟꯖꯦꯜ ꯃꯥꯟꯕꯥꯟꯕ
ꯍꯧꯒꯦꯠꯈ꯭ꯔꯤꯦꯗ
ꯁꯤ ꯀꯥꯏ ꯆꯠꯈꯣꯏꯕ
ꯉꯁꯤꯗꯤ ꯆꯠꯂꯣꯏ ꯌꯨꯝꯗ ꯂꯩꯒꯅꯤ
ꯉꯁꯤꯁꯨ ꯍꯥꯏꯅꯦ ꯑꯗꯣ ꯅꯨꯡꯇꯤꯒꯤ ꯑꯗꯨꯝ ꯌꯨꯝꯗ ꯂꯩꯗꯤ ꯂꯩꯕꯅꯦꯕꯀꯣ
ꯅꯠꯇꯦ ꯃꯔꯛ ꯑꯗꯨꯝ ꯊꯕꯛ ꯆꯠꯄꯗꯨꯗꯤ ꯅꯨꯡꯊꯤꯟꯒꯨꯝꯕ
ꯎꯝ ꯀꯩꯗꯧꯔꯤꯅꯣ ꯍꯧꯖꯤꯛꯇꯤ
ꯑꯩꯅ ꯍꯧꯒꯠꯂꯒ ꯕ꯭ꯔꯁ ꯂꯔ ꯕ꯭ꯔꯁ ꯇꯧꯕ ꯂꯣꯏꯔꯒ ꯑꯗꯨꯝ ꯑꯩꯈꯣꯏꯒꯤ ꯁꯨꯃꯥꯡꯗ ꯑꯗꯨꯝ ꯆꯠꯄ ꯆꯠꯅꯔꯒ ꯂꯩ
ꯎꯝ ꯑꯗꯨꯗꯤ ꯆꯥꯛ ꯆꯥꯛꯁꯦ ꯆꯥꯕꯗ ꯉꯥꯏꯔꯒ ꯀꯩꯅꯣ ꯇꯧꯕ ꯃꯥꯜꯂꯤꯒꯅꯦ
ꯊꯣꯡꯗ꯭ꯔꯤ
ꯑꯦ ꯊꯦꯡꯉꯣꯏꯗ꯭ꯔꯣ ꯑꯗꯨꯗꯤ
ꯏꯇꯣꯝꯇꯕꯨ ꯑꯩ ꯏꯇꯣꯝꯗ ꯂꯩꯌꯦ
ꯑꯗꯨ ꯑꯗꯨ ꯑꯣꯏꯔꯁꯨ ꯅꯇꯣꯟ ꯑꯣꯏꯔꯁꯨ ꯊꯦꯡꯉꯣꯏꯗ꯭ꯔꯣ
ꯉꯟꯅ ꯆꯥꯔꯒ ꯍꯣꯔꯦꯟ ꯑꯃꯨꯛꯀ ꯂꯥꯝꯒꯗꯤ
ꯑꯗꯨ ꯄ ꯆ ꯋꯥꯟ ꯇꯥꯔꯦꯅꯦ
ꯐꯥꯒꯤ ꯇꯧꯕꯅꯤꯅ ꯆꯥꯛ ꯊꯣꯡꯅꯉꯥꯏꯒꯤꯗ ꯌꯥꯍꯧꯗꯣ ꯊꯦꯡꯈ꯭ꯔꯕ ꯉꯁꯤꯗꯤ ꯈꯔ ꯉꯜꯂꯦ ꯃꯍꯧꯁꯥꯅꯀꯜꯗꯗꯤ
ꯎꯝ ꯉꯔꯥꯡ ꯊꯦꯡꯅ ꯇꯨꯝꯕ ꯑꯣꯏꯔꯝꯅꯤ
ꯉꯔꯥꯡꯗ ꯄꯨꯡ ꯑꯅꯤ ꯇꯥꯔꯦ
ꯍ ꯍ
ꯅꯪꯗꯂꯣ ꯏ꯭ꯔꯤꯕꯕ꯭ꯔꯥ
ꯎꯝ
ꯀꯌꯥꯃꯜꯂꯤꯕ
ꯀꯨꯗ
ꯅ ꯊ ꯄꯆꯠꯇꯔ ꯇꯪꯁ
ꯎꯝ ꯁꯤꯁꯦ ꯊꯕꯛ ꯑꯃ ꯆꯠꯇꯣꯏꯅꯦ ꯑꯩꯗꯤ ꯀꯩꯅꯣꯒꯤ ꯏꯌꯥꯝ ꯏꯌꯥꯝꯕꯒꯤ ꯀꯣ
ꯎꯝ
ꯁꯨꯝ ꯃꯇꯦꯡ ꯄꯥꯡꯕꯤꯌꯣ ꯍꯥꯏꯕ
ꯎꯝ
ꯄꯣꯊꯥꯔꯒ ꯂꯩꯒꯔꯗꯤ ꯇꯧꯕꯅꯦ ꯑꯗꯨꯅ ꯅꯅ ꯍꯧꯖꯤꯛꯇ ꯐꯣꯟ ꯇꯧꯔꯕ
ꯑꯩ ꯅꯪ ꯆꯠꯀꯗꯤꯦ ꯑꯩꯅ ꯃꯔꯤ ꯅꯪꯅ ꯃꯔꯤ ꯇꯧꯔꯒ ꯇꯧꯁꯦꯕ
ꯑꯥ
ꯅꯪꯅ ꯃꯔꯤ ꯑꯩꯅ ꯃꯔꯤ
ꯎꯝ ꯎꯝ ꯎꯝ ꯑ ꯉꯁꯤꯁꯦ ꯎ ꯀꯥꯛꯄ ꯆꯠꯇꯣꯏꯅꯦꯕ
ꯑꯣ
ꯍꯣꯔꯦꯟ ꯍꯔꯛꯄ ꯃꯇꯝꯗꯗꯤ ꯃꯤ ꯎꯗꯤ ꯌꯥꯝꯃꯣ ꯃꯤꯠ ꯅꯠꯇꯦ ꯃꯤ ꯎꯔꯗꯤ ꯑꯃꯨꯛ ꯁꯅꯤꯡ ꯁꯥꯎꯅꯤꯡꯉꯦꯕ ꯋꯥ ꯋꯥꯔꯗꯤ ꯃꯤ ꯎꯔꯗꯤ ꯁꯥꯎꯅꯤꯡꯕꯅꯤ
ꯑꯣ ꯃꯤꯅ ꯉꯥꯡꯕꯗ
ꯎ ꯉꯥꯡꯕꯗꯁꯨ ꯅꯠꯇꯦ ꯑꯗꯣ ꯍꯦꯛ ꯎꯔꯗꯤꯀꯣ ꯃꯤꯁꯦ
ꯀꯅꯣ ꯎꯔꯗꯤ ꯍꯥꯏꯗꯤ ꯀꯅꯥ ꯎꯗꯣꯏꯅꯣ
ꯑꯦ ꯏꯃꯨꯡꯗ ꯂꯥꯛꯑꯗꯤ ꯃꯃꯥ ꯍꯣꯏ ꯌꯥꯝꯃꯣ ꯍꯗꯤꯣ ꯃꯥꯗꯤꯗꯅꯦ ꯀ
ꯅꯪꯅ ꯁꯥꯎꯒꯗꯕ
ꯎꯝ ꯋꯥꯗ꯭ꯔꯗꯤ ꯈꯪꯗꯦ ꯑꯗꯣ ꯋꯥꯔꯗꯤ ꯁꯥꯎꯔꯅꯤ
ꯅꯪꯗꯤ ꯐꯠꯇꯦ ꯅ ꯑꯗꯨꯗꯤ
ꯊꯥꯎꯔꯁꯨ ꯄꯨꯕꯒꯨꯝꯕ ꯈꯟꯅꯕꯒꯨꯝꯕꯗꯤ ꯇꯧꯔꯤꯅ ꯑꯗꯨꯒ ꯑꯣꯏꯔꯁꯨ ꯃꯣꯏ ꯃꯣꯏꯅ ꯃꯤ ꯋꯥꯅ ꯍꯜꯂꯛꯑꯒ ꯀꯣ
ꯎꯝ
ꯃꯅ ꯇꯧꯒꯗꯕꯗꯣ ꯑꯁ ꯑꯩ ꯍꯥꯟꯅ ꯈꯪꯉꯤꯕ
ꯌ
ꯑꯣ ꯐ ꯑꯗꯨꯃꯥꯏꯅ ꯇꯧꯋꯣ ꯑꯗꯨꯃꯥꯏꯅ ꯇꯧꯔ ꯍꯥꯏꯗꯔꯒ ꯁꯣꯏꯗꯕꯤꯗ ꯑꯗꯨꯝ ꯉꯥꯡꯉꯒ ꯂꯩꯅꯦꯕꯀꯣ
ꯎꯝ
ꯅ ꯃ ꯆꯤꯃꯤꯅꯥ ꯀꯌꯥꯅꯣ
ꯈꯣꯏꯁꯤ ꯆꯤꯟꯅ ꯇꯣꯛ
ꯅꯨꯄꯥ ꯀꯌꯥ ꯅꯨꯄꯤ ꯀꯌꯥ
ꯅꯨꯄꯤ ꯑꯍꯨꯝ ꯅꯨꯄꯥ ꯑꯍꯨꯝ ꯆꯪꯒꯦ
ꯍꯥꯥ
ꯅꯪꯒꯤ
ꯑꯩꯈꯣꯏꯗꯤ ꯑꯍꯨꯝꯅꯦ ꯅ ꯅꯪ ꯊꯤ ꯈꯣꯂꯀ ꯈꯪꯉꯁꯤꯦ
ꯀꯅꯥ ꯀꯅꯥ ꯂꯩꯔꯤꯅꯣ ꯍꯧꯖꯤꯛ
ꯑꯩꯈꯣꯏ ꯅꯨꯈꯣꯏꯒ ꯂꯩꯃꯤꯟꯅ ꯅꯪꯅ ꯍꯥꯏꯕꯗꯣ ꯍꯧꯖꯤꯛꯀꯤꯗ ꯇꯥꯍꯧꯗ꯭ꯔꯦ ꯅꯨꯄꯥ ꯀꯌꯥ ꯅꯨꯄꯤ ꯀꯌꯥ
ꯑꯍꯨꯝ ꯑꯍꯨꯝ
ꯔꯍꯨꯝ
ꯎꯝ
ꯅꯨꯄꯤ ꯑꯍꯨꯝ ꯅꯨꯄꯥ ꯑꯍꯨꯝ ꯅꯪꯅ ꯀꯌꯥ ꯁꯨꯕ
ꯈ ꯉꯩꯗꯒꯤ
ꯀ꯭ꯂꯥꯁ
ꯎꯝ
ꯎꯝ
ꯎꯝ ꯃꯤꯗꯤ ꯈ꯭ꯋꯥꯏꯗꯒꯤ ꯑꯇꯣꯝꯕꯁꯤ ꯂꯨꯅ ꯇꯧꯕꯤꯌꯦ ꯂꯨꯅ ꯇꯧꯕꯤꯦ ꯍꯥꯏꯗꯅ ꯑꯩꯕꯨꯗꯤ ꯑꯗꯨꯃꯥꯏꯅ ꯇꯧꯔꯤꯅꯤ ꯀꯩꯒꯤꯅꯣ ꯈꯪꯉꯅꯤ
ꯍ ꯂꯨꯅ ꯇꯧꯕꯤꯗ꯭ꯔꯕ
ꯌ ꯏꯟ ꯆꯧꯗꯤ ꯏꯗꯦ
ꯀꯩꯒꯤꯅꯣꯀꯣ ꯃꯣꯏꯁꯨ ꯐꯠꯇꯦꯅ
ꯅꯨꯡꯁꯤꯃꯟꯕꯒꯤ ꯑꯣꯏꯔꯝꯅꯤꯅ ꯑꯗꯨꯗꯤ
ꯑꯅꯤꯀꯣ ꯂꯨꯅ ꯇꯧꯔꯨꯔꯒ ꯍꯌꯦꯡ ꯑꯩꯈꯣꯏꯁꯨ ꯏꯌꯥꯝꯕ ꯑꯃꯈꯛꯇꯅꯤ ꯑꯩꯒꯤ ꯏꯌꯥꯝꯕ ꯑꯃꯈꯛꯇꯪ ꯅꯨꯄꯤ ꯑꯅꯤ ꯑꯗꯣ ꯑꯩꯈꯣꯏꯁꯨ ꯑꯩꯈꯣꯏ ꯏꯃꯥꯈꯣꯏꯅ ꯐꯨꯔꯛꯄ ꯀꯥꯟꯗꯀꯣ ꯑꯩꯈꯣꯏ ꯏꯌꯥꯝꯕꯉꯣꯟꯗꯅ ꯍ ꯍꯦꯟꯅ ꯐꯨꯕꯅꯦ
ꯑꯗꯨꯗꯤ ꯅꯣꯏ ꯏꯌꯥꯝꯕꯗꯣ ꯈꯔ ꯍꯦꯟꯃꯟꯕ ꯃꯥꯜꯂꯦ
ꯂꯝ ꯍꯦꯟꯕꯒꯤ ꯅꯠꯇꯦ ꯃꯥꯉꯦꯗꯒꯤ ꯑꯩꯈꯣꯏꯅ ꯍꯦꯜꯜꯂꯤ
ꯈ꯭ꯋꯥꯏꯗꯤ ꯑꯇꯣꯝꯕ ꯑꯇꯣꯝꯕꯤꯁꯤꯡꯁꯦ ꯃꯅꯥꯗꯤ ꯈꯔ ꯀꯟꯕꯅꯦꯕ ꯑꯗꯣ ꯑꯩꯗꯤ ꯅꯠꯇꯦ
ꯏꯁ ꯑꯣꯏꯔꯝ ꯒꯅꯤꯅ ꯈꯔꯗꯤ ꯌꯥꯎꯔꯝꯒꯅꯤ ꯏ ꯑ ꯅꯠꯇ꯭ꯔ
ꯑꯩꯗꯤ ꯃꯈꯣꯏꯅ ꯁꯤꯒꯨꯝꯕ ꯇꯧꯧꯕꯣ ꯇꯧꯧꯕ ꯁꯤꯗ ꯇꯧꯕ ꯍꯥꯏꯔꯗꯤ ꯍꯣꯏ ꯍꯥꯏꯔꯒ ꯐꯖꯅ ꯏꯟꯉꯒ ꯂꯩꯕꯅꯦ ꯑꯅ ꯁꯪꯗꯤꯦ ꯂꯨꯅ ꯇꯧꯕꯤꯗꯕ
ꯎꯝ
ꯌꯦꯌꯦꯡꯁꯦꯕꯣ ꯌꯦꯡꯗꯣꯏꯔꯣ
ꯍꯩꯌꯦ
ꯎꯝ
ꯍꯌꯦꯡꯕꯣꯜ ꯂꯩꯕ꯭ꯔꯥ
ꯎꯝ
ꯍꯌꯦꯗꯤ ꯕꫭꯜ ꯂꯩꯇꯦꯍꯦ
ꯂꯩꯌꯦ ꯍꯌꯦꯡ ꯅꯠꯇ ꯑꯗꯣ ꯑꯩꯈꯣꯏꯒꯤꯗꯤ ꯍꯌꯦꯡꯅꯤꯅ ꯑꯩꯈꯣꯏꯒꯤꯗꯤ ꯍꯌꯦꯡꯅꯦꯕ ꯍꯌꯦꯡꯗꫭ ꯊꯕꯛ ꯊꯕꯛꯀꯨꯝꯕ ꯆꯠꯂꯒ ꯑꯩꯅꯨꯡꯗ ꯅꯨꯡꯗꯥꯡꯅ ꯌꯦꯡꯗꯣꯏꯅꯦꯕ
ꯎꯝ
ꯑꯩꯈꯣꯏꯒꯤꯗꯤ ꯑꯩꯈꯣꯏꯒꯤꯗꯤ ꯍꯌꯦꯡ ꯍꯥꯏꯇꯥꯔꯦ ꯍꯪꯆꯤꯛꯅꯤꯡꯕ ꯂꯩꯔꯤꯗꯨ ꯌꯦꯡꯒꯗ꯭ꯔꯣꯗꯣ
ꯌꯦꯡꯒꯅꯤ
ꯎꯝ ꯊꯥꯖꯗꯦ ꯅꯍꯥꯟ
ꯀꯔꯤ
ꯊꯥꯖꯗꯦꯕ ꯅꯍꯥꯟꯗꯁꯨ ꯌꯦꯡꯒꯦ ꯍꯥꯏꯔꯒ ꯑꯗꯨꯝ ꯂꯩ
ꯑꯩ ꯇꯨꯝꯕꯗꯤ ꯊꯦꯡ ꯊꯦꯡꯅ ꯇꯨꯝꯃꯅꯤꯍꯦ ꯑꯗꯨꯒ ꯀꯩꯅꯣ ꯇꯧꯔꯀꯥꯟꯗ
ꯕꯣꯜ ꯂꯩꯗ꯭ꯔꯗꯤ ꯍꯥꯟ ꯑ ꯉꯟꯅ ꯇꯨꯝꯕꯗꯣ ꯑꯣ ꯕꯣꯜ ꯂꯩꯇ꯭ꯔꯗꯤ ꯌꯥꯝ ꯊꯦꯡꯅ ꯇꯨꯝꯕ ꯑꯗꯨ ꯕꯣꯜ ꯂꯩꯔꯗꯤ ꯌꯥꯝ ꯉꯟꯅ ꯇꯨꯝꯕ
ꯑꯥ
ꯑꯩꯈꯣꯏꯗꯤ ꯅꯨꯡꯗꯥꯡꯗꯗꯤ ꯋꯥꯔꯤꯒꯤ ꯁꯥꯟꯅꯕ ꯈꯔ ꯅꯨꯡꯉꯥꯏꯇꯕꯀꯣ ꯃꯤ ꯑꯩꯈꯣꯏ ꯏꯃꯨꯡꯒꯤ ꯃꯤꯁꯤꯡꯁꯦ ꯈꯔ ꯉꯟꯅ ꯇꯨꯝꯕꯅꯤꯅꯀꯣ ꯃꯤ ꯇꯨꯝꯃꯝꯗꯥꯏꯗ ꯃꯤ ꯇꯨꯝꯕ ꯃꯇꯝꯗ ꯐꯣꯟꯗ ꯋꯥꯔꯤ ꯁꯥꯟꯅꯔꯒ ꯀꯩꯅꯣ ꯇꯧꯕꯗꯤ ꯅꯨꯡꯉꯥꯏꯇꯦꯗꯅ
ꯎꯝ
ꯇꯨꯝꯕꯗꯨ ꯅꯨꯡꯉꯥꯏ ꯎꯝ ꯇꯨꯝꯕꯗꯨ ꯅꯨꯡꯉꯥꯏꯇꯦꯕ
ꯎꯝ
ꯁꯌꯦꯡꯒꯤꯗꯤ ꯎꯝ ꯄꯨꯨꯝꯁꯤꯒꯤꯗꯤ ꯌꯦꯡꯕ ꯅꯨꯉꯥꯏ ꯅꯨꯡꯉꯥꯏꯔꯅꯤꯍꯦ
ꯀꯗꯣꯏꯕ
ꯕꯣꯜꯗꯣ ꯉꯁꯤꯒꯤꯗꯣ ꯌꯦꯡꯕ ꯅꯨꯡꯉꯥꯏꯔꯅꯦꯕ
ꯎꯝ
ꯀꯅꯥꯗꯅꫭ ꯅꯪꯅ ꯁꯄꯣꯠ ꯇꯧꯏꯁꯦ
ꯅꯪ ꯀꯩꯅꯣ ꯕꯣꯜꯗ ꯏꯟꯇꯔꯦꯁ ꯌꯥꯝ ꯂꯩꯕ꯭ꯔꯕ
ꯎꯝ ꯂꯩꯌꯦ ꯕꫭꯜꯗꯤ
ꯌꯦꯡꯅꯤꯡꯕ ꯈꯛꯇ ꯅꯠꯇꯦ ꯁꯅꯕꯁꯨ ꯑꯗꯨꯝ ꯁꯅꯥꯏꯕꯀꯣ ꯇꯥꯕ꯭ꯔꯣ
ꯇꯥꯕ꯭ꯔꫭ ꯀꯥꯏ
ꯀꯗꯅ ꯊꯕꯛ ꯇꯧ꯭ꯔꯣ ꯍꯧꯖꯤꯛ
ꯊꯕꯛ ꯇꯧꯗꯅ ꯑꯩ ꯀꯩꯅꯣꯃ ꯇꯗꯨꯒꯤꯅꯦ ꯌꯥꯔꯦ ꯅꯣꯏꯗꯤ ꯆꯥꯛ ꯆꯥꯈ꯭ꯔꯕ꯭ꯔ
ꯎꯝ ꯆꯥꯔꯦꯈꯣꯏꯗꯤ
ꯉꯂꯤ ꯅ
ꯑꯦ ꯍꯧꯖꯤꯛ
ꯉꯜꯂꯤꯍꯦ ꯅꯪꯁꯨ ꯄꯨꯡ ꯅꯤꯄꯥꯟ ꯈꯛꯇ ꯇꯥꯕꯗ ꯉꯥꯏꯔꯤ ꯀꯨꯟ ꯆꯠꯀꯗꯕꯩ ꯏꯁ꯭ꯇꯥꯏꯜꯗ ꯍꯥ
ꯄꯨꯡ ꯀꯌꯥꯗ ꯍꯧꯒꯠꯂꯤꯅꯣꯕ
ꯄꯨꯡ ꯃꯉꯥ ꯃꯉꯥ ꯃꯈꯥꯏ ꯇꯔꯨꯛ ꯑꯗꯨꯋꯥꯏꯗ ꯍꯧꯒꯅꯤ ꯐ ꯐꯖꯦ
ꯅꯪꯁꯦ
ꯎꯝ
ꯑꯁ ꯅꯨꯃꯤꯗꯥꯡꯗꯅ ꯄꯨꯡ ꯀꯌꯥꯗ ꯇꯨꯝꯕ
ꯕꯣꯔꯣ ꯕꯣꯔꯣ ꯃꯈꯥꯏ ꯑꯃ ꯑꯗꯨꯗꯩꯗ
ꯎꯝ
ꯀꯩꯗꯧꯔꯒ
ꯅꯃꯔ
ꯑꯗꯨꯝ ꯍꯥꯟꯅ ꯀꯩꯅꯣꯒꯤ ꯕꯣꯔꯗꯤꯡꯗ ꯂꯩꯕ ꯃꯇꯝꯗꯀꯣ
ꯎꯝ
ꯄꯨꯡ ꯑꯍꯨꯝ ꯃꯈꯥꯏ ꯃꯔꯤ ꯑꯗꯨꯋꯥꯏꯗ ꯑꯗꯨꯝ ꯄꯨꯒꯠꯄꯗꯨꯣ
ꯎꯝ ꯎꯝ ꯎꯝ ꯃꯈꯊꯥꯟ ꯇꯗꯤꯁꯦ ꯑꯗꯨ ꯃꯊ ꯎ
ꯑ ꯇꯨꯡ ꯐꯤꯕꯦꯗꯗꯦꯔꯤ
ꯎꯝ ꯐꯩꯌꯦ ꯀꯩꯅꯣ ꯇꯧꯔꯗꯤ ꯏꯍꯧ ꯉꯟꯕꯗꯤ ꯐꯗꯤ ꯐꯕ ꯑꯗꯣ ꯑꯁ ꯋꯥꯒꯅꯤꯌꯦ
ꯅꯗꯤ ꯊꯕꯛꯁꯨ ꯂꯩꯇꯕꯅꯤꯅ ꯑꯗꯨꯝ ꯊꯦꯡꯅ ꯍꯧꯒꯠꯂꯁꯨ ꯌꯥꯏꯅ ꯑꯩꯈꯣꯏꯗꯤ ꯊꯕꯛ ꯑꯗꯨꯝ ꯇꯧꯕꯅꯤꯅ
ꯑꯩꯁꯨ ꯍꯧꯖꯤꯛꯀꯥꯟ ꯑꯩꯁꯨ ꯍꯧꯖꯤꯛꯀꯥꯟꯁꯤ ꯌꯨꯝꯗ ꯂꯩꯕ ꯑꯗꯨꯒꯤ ꯊꯕꯛ ꯌꯨꯝꯗ ꯅꯠꯇ꯭ꯔꯗꯤ ꯑꯊꯦꯡ ꯏꯊꯦꯡ ꯍꯧꯒꯠꯇꯣꯏꯅꯤ ꯑꯦ ꯆꯥꯃꯥꯒꯨꯝꯨꯝꯗꯤ ꯐꯥꯔꯔꯤꯕ ꯀꯣ ꯎꯝ ꯌꯨꯝ ꯌꯨꯝꯗ ꯂꯩꯁꯦ ꯀꯨꯏꯗ꯭ꯔꯤꯌꯦ ꯀꯨꯏ ꯀꯨꯏꯔꯔꯣꯏ ꯑꯃꯨꯛ ꯆꯟꯗꯅꯤ
ꯎꯝ
ꯆꯂꯦꯗꯤ ꯄꯨꯡ ꯕꯣꯔꯣ ꯕꯣꯔꯣ ꯃꯈꯥꯏ ꯑꯗꯨꯗ ꯑꯃꯨꯛ ꯍꯧꯒꯠꯂꯅꯤ
ꯎꯝ
ꯀꯤꯟꯖꯥꯟ
ꯑꯩꯁ ꯍꯧꯖꯤꯛ ꯀꯩꯅꯣ ꯆꯠꯀꯅꯤ ꯑꯁꯤ ꯑꯩꯈꯣꯏ ꯃꯅꯥꯛꯀꯤ ꯕꯖꯥꯔꯗꯣ ꯑꯗꯨꯗ ꯀꯔꯤꯒꯨꯝ ꯀꯔꯤ ꯀꯔꯤ ꯂꯩꯕ꯭ꯔꯥ ꯌꯦꯡꯉꯒ ꯎꯝ ꯑꯩ ꯍꯟꯗꯛꯇꯤꯀꯣ ꯆꯤꯟꯖꯥꯡ ꯊꯣꯡꯕ ꯇꯟꯕꯒꯤ ꯌꯦꯔꯨꯝ ꯈꯔ ꯍꯧꯔꯒ ꯆꯥ ꯁꯤꯡꯖꯨ ꯈꯔ ꯂꯩꯔ ꯃꯨ ꯆꯥ
ꯑꯣ
ꯇꯟꯃꯟꯈ꯭ꯔꯕ
ꯅꯊꯟꯗ